ꯍꯜꯂꯣ
ꯍꯜꯂꯣ
ꯀꯅꯥꯅꯣ ꯐꯣꯟ ꯇꯧꯔꯛꯏꯁꯦ ꯅꯝꯕꯔ ꯑꯅꯧꯕ ꯑꯣꯏꯌꯦ
ꯑꯣ ꯑꯣ ꯑꯩꯁꯨ ꯈꯪꯗꯦ ꯅꯪ ꯅꯪꯅ ꯃꯤꯁꯀꯣꯜ ꯂꯩꯔꯝꯃꯦ
ꯑꯣ ꯑꯗꯨꯗꯤ ꯑꯩꯒꯤ ꯅꯨꯡꯁꯤꯕꯒꯤ ꯑꯣꯏꯕ ꯃꯥꯜꯂꯦ
ꯏꯁ ꯅꯣꯛ ꯅꯣꯛꯅꯤꯡꯉꯤꯅ ꯅꯪꯗꯤ
ꯅꯣꯛꯀꯅꯨ ꯅꯣꯛꯀꯅꯨ ꯐꯥꯏ ꯂꯥꯎꯑꯨꯔ ꯑꯩꯗꯤ ꯐꯥꯏꯟ ꯂꯧꯒꯟꯕꯅꯦꯀꯣ ꯅꯣꯛꯄꯥ ꯃꯤꯗ ꯂꯨꯄꯥ ꯇꯔꯥꯗ ꯍꯦ ꯍꯦ ꯍꯦ ꯑꯗꯨꯃ ꯍꯦ ꯍꯦ ꯑꯃ ꯊꯣꯛꯂꯛꯄꯗ
ꯑꯦ ꯑꯦ ꯑꯦ ꯑꯦ ꯑꯦ ꯑꯦ
ꯁꯅꯥꯏꯁꯦ ꯅꯪ ꯈꯨꯅꯣꯛꯇꯨꯗꯤ ꯂꯨꯄꯥ ꯀꯨꯟ ꯀꯨꯟꯅꯤ
ꯑꯁ ꯑꯩꯒꯤ ꯈꯨꯅꯣꯛꯖꯦ ꯑꯗꯨꯝ ꯃꯉꯥ ꯃꯉꯥꯅꯦ
ꯂꯨꯄꯥ ꯀꯨꯟ ꯅꯪ ꯈꯨꯅꯣꯛꯇꯣ
ꯅꯪ ꯅꯪꯗꯤ ꯊꯥꯔꯇꯤ ꯊꯥꯔꯇꯤꯅꯦ
ꯏꯁ ꯑꯩꯗꯤ ꯈꯪꯗꯦ ꯑꯩꯕꯨꯗꯤ ꯂꯧꯕ ꯌꯥꯔꯣꯏ ꯑꯩꯕꯨ ꯂꯧꯕ ꯑꯩꯕꯨ ꯂꯧꯕ ꯃꯤꯁꯤꯡꯕꯨꯗꯤ ꯑꯩꯅ ꯑꯃꯨꯛ ꯍꯟꯅ ꯂꯧꯒꯅꯤ
ꯅꯪ ꯇꯝꯄꯥꯛꯇ ꯂꯩꯑꯦ ꯍꯥꯏꯕ꯭ꯔꯥ
ꯎꯝ ꯂꯩꯌꯦ
ꯀꯩꯗꯧꯔꯤꯕ
ꯑꯩꯈꯣꯏ ꯈꯨꯟꯅꯤꯅ
ꯑꯣ ꯑꯗꯣ ꯀꯩꯗꯧ ꯀꯩ ꯊꯕꯛ ꯇꯧꯏ ꯍꯥꯏꯕ
ꯍꯧꯖꯤꯛꯀꯥꯟꯗꯤ ꯂꯧ ꯃꯇꯝꯁꯤꯗ ꯂꯧ ꯑꯣꯏꯅ ꯊꯥꯎꯏꯗ
ꯑꯣ ꯁꯟ ꯑꯃ ꯄꯥꯏꯔꯒ
ꯁꯟ ꯅꯠꯇꯦ ꯂꯧ ꯈꯣꯏꯕꯒꯤꯗꯣ ꯂꯧ ꯈꯣꯏꯕꯒꯤꯗꯣ
ꯑꯣ
ꯏꯁ ꯀꯔꯤ ꯐꯠꯇꯦ
ꯎꯝ
ꯂꯎ ꯁꯧꯕ
ꯂꯧ ꯂꯧ ꯃꯇꯝ ꯑꯣꯏꯕꯒꯤ ꯅꯣꯡꯁꯨꯨ ꯆꯨꯕꯅꯦ
ꯏꯁ ꯑꯗꯨꯕꯨ ꯀꯟꯅ ꯆꯨꯔꯛꯇꯦ ꯂꯧꯁꯨꯨ ꯅꯣꯡ ꯆꯨꯔꯛꯇꯕꯒꯤ ꯂꯧꯗ ꯏꯁꯤꯡ ꯂꯥꯛꯇꯦ
ꯑꯥ
ꯅꯣꯏ ꯈꯨꯟꯗ ꯀꯩꯅꯣ ꯂꯩꯕꯗꯣ
ꯀꯩꯔꯥ
ꯍꯩ ꯍꯩ ꯄꯥꯝꯕꯤ ꯂꯩꯕꯗꯣ
ꯑꯣ
ꯑꯗꯣ ꯁꯤꯈ꯭ꯔꯕ꯭ꯔꯥ ꯍꯥꯏꯕ
ꯁꯤꯗꯔꯤꯗ ꯎ
ꯏꯁ ꯁꯤꯍꯟꯈ꯭ꯔꯣ ꯑꯃꯨꯛꯀ ꯑꯅꯧ ꯑꯅꯧꯕ ꯊꯥꯔꯣ
ꯎꯝ ꯎꯝ ꯗꯨꯃꯥꯏꯅ ꯁꯤꯍꯟꯗꯣꯏꯕ
ꯈꯪꯗꯦ ꯌꯥꯟꯊꯠꯈ꯭ꯔꯣ ꯌꯥꯟꯊꯥꯔ ꯑꯩ ꯂꯥꯛꯀꯦ ꯍꯌꯦꯡ ꯂꯧꯕ ꯑꯩ ꯅꯪ ꯂꯧꯕ ꯂꯥꯛꯀꯦꯀꯣ
ꯎꯝ ꯎꯝ ꯂꯥꯛ ꯂꯥꯛꯑꯣ
ꯅꯣꯏ ꯃꯥꯈꯣꯏ ꯆꯩꯥꯏꯒꯗ꯭ꯔꯥ
ꯐꯔ ꯇꯥꯟꯊꯣꯛꯀꯅꯤ ꯅꯪꯗꯤ
ꯑꯗꯨꯗꯤ ꯅꯣꯏ ꯃꯥꯒ ꯐꯨꯒꯥꯏꯅꯔ ꯂꯣꯏꯔꯦ ꯑꯗꯨ ꯅꯪ ꯄꯨꯔ ꯆꯠꯂꯨꯗꯕꯅꯤ
ꯅꯪ ꯉꯝꯒꯗ꯭ꯔꯅꯦ
ꯈꯣꯡꯄꯥꯛꯅ ꯀꯥꯎꯔ ꯂꯣꯏꯔꯦ
ꯀꯤꯌꯦ ꯑꯩꯗꯤ ꯀꯟꯅꯥꯕꯁꯦ ꯑꯩꯗꯤ ꯀꯅꯥꯕꯨꯁꯨ ꯀꯤꯗꯦ
ꯑꯩꯅ ꯑꯃꯨꯛ ꯐꯩꯔꯗꯤ
ꯑꯦꯁ ꯅꯪꯕꯨꯗꯤ ꯄꯨꯅꯪꯗꯤ ꯐꯣꯟ ꯑꯣꯏꯉ ꯑꯃ ꯑꯥꯏ ꯎꯔꯗꯤ ꯑꯍ ꯆꯠꯂꯁꯦ ꯆꯠꯂꯁꯦ ꯍꯢꯔꯅꯤ
ꯁꯤꯁ ꯅꯪ ꯎꯔꯗꯤ ꯑꯁ ꯅꯪꯒꯨꯔꯗꯤ ꯊꯤ ꯅꯁꯥꯛ ꯊꯤꯕꯒꯤꯔꯥ ꯅꯁꯥꯛ ꯐꯖꯕꯒꯤꯔꯥ ꯀꯤ ꯂꯩꯔꯦ ꯑꯩꯁꯦ
ꯑꯁ ꯑꯩꯗꯣ ꯐꯖ ꯃꯥꯟꯕꯒꯤ ꯁꯤ ꯍꯣꯂꯤꯋꯨꯠ ꯑꯣꯜꯂꯦ ꯃꯥꯟꯗꯦ ꯀꯩꯅꯣ ꯃꯥꯜꯂꯦ
ꯀꯩ ꯋꯥ
ꯀꯩꯅꯣꯗꯣ ꯁꯔꯨꯛ ꯈꯥꯟ ꯒꯨꯝ ꯕꯣꯂꯤꯋꯨꯗꯀꯤ ꯑꯦꯛ ꯑꯦꯛꯇꯔ ꯑꯦꯛꯇꯔꯒꯨꯝꯕꯗꯣ ꯑꯁ ꯅꯍꯥꯟꯅ ꯐꯤꯂꯝ ꯀꯨꯝꯅꯤꯡꯉꯥꯏ ꯀꯧꯔꯛꯄ
ꯑꯣ ꯑꯗꯣ ꯑꯩ ꯗꯔꯦꯛ ꯇꯔꯅꯦ ꯅꯪ ꯑꯩꯅ ꯃꯥꯁꯨ ꯐꯂꯞ ꯐꯤꯂꯝ ꯀꯨꯝꯅꯤꯡꯉꯦ ꯍꯥꯏꯕꯅꯦ ꯍꯥꯏꯕꯒꯤꯀꯣ ꯅꯉꯣꯟꯗ ꯀꯧꯒꯅꯤ ꯑꯗꯨꯅꯦ ꯃꯨꯛ ꯃꯣꯢ ꯀꯧꯔꯒ ꯆꯠꯄꯁꯤꯡꯅꯣ ꯑꯃ ꯃꯁꯛ ꯊꯤꯕ ꯒꯥ ꯍꯦꯔꯣꯒꯨꯝꯕ ꯌꯥꯔꯣꯏ ꯍꯥꯏꯅ
ꯑꯗꯨꯅ ꯑꯗꯨ ꯅꯪꯔ ꯗꯥꯏꯔꯦꯛꯇꯔꯗꯣ
ꯑ ꯃꯥꯅꯦ
ꯑꯁ ꯗꯥꯏꯔꯦꯛꯇꯔ ꯑꯣꯏꯕ ꯃꯥꯜꯂꯤꯅꯤ ꯃꯥꯅ ꯍꯥꯏꯔꯛꯄꯗꯨꯗꯤ ꯑꯁ ꯑꯩꯈꯣꯏ ꯗꯥꯏꯔꯦꯛꯇꯔ ꯅꯪ ꯑꯩꯈꯣꯏ ꯗꯥꯏꯔꯦꯛꯇꯔꯗꯨ ꯅꯪꯕꯨ ꯐꯖꯅ ꯉꯥꯎꯔꯒ ꯂꯩꯔꯦ ꯅꯪ ꯂꯥꯛꯑꯅꯨ ꯑꯃꯨꯛ ꯍꯥꯏꯔꯛꯑꯦ ꯑꯗꯨꯒꯤ ꯂꯥꯛꯇ꯭ꯔꯕꯅꯤ ꯅꯪ ꯁꯥꯎꯒꯅꯨ ꯀꯣ ꯂꯥꯛꯇꯕꯗꯨ ꯅꯪ ꯌꯥ ꯍꯣꯏ ꯗꯥꯢꯔꯦꯛꯇꯔ ꯅꯪ ꯎꯗꯕꯅꯤ ꯅꯍꯥꯟꯗꯤ ꯉꯥꯎꯔꯒ ꯂꯩꯕꯅꯦ ꯐꯤꯂꯝ ꯀꯨꯝꯅꯤꯡꯉꯥꯏ ꯅꯠꯇꯦ ꯃꯆꯤꯟ ꯊꯤꯕꯅꯦ ꯐꯤꯂꯝ ꯀꯨꯝꯅꯤꯡꯉꯥꯏꯗ
ꯃꯥꯗꯤ ꯑꯗꯨ ꯃꯥꯢ ꯍꯥꯏꯌꯦ ꯐꯤꯂꯝ ꯀꯨꯝꯅꯤꯡꯉꯥꯏ ꯅꯠꯇꯦ ꯃꯥꯗꯣ ꯅꯪ ꯉꯥꯎꯕꯒꯤ ꯚꯥꯏ ꯅꯪꯕꯨ ꯐꯥꯅꯤꯡꯉꯥꯏ ꯇꯧꯅꯤꯡꯉꯥꯏ ꯇꯧꯅꯤ ꯍꯥꯏꯖꯅꯕꯅꯤ ꯍꯥꯏꯌꯦ
ꯅꯪ ꯀꯧꯔ ꯂꯥꯛꯑꯦꯅꯦ ꯃꯣꯏꯅ
ꯖꯤꯟ ꯅꯕꯅꯦ ꯍꯌꯦ
ꯍꯥꯏꯔꯥꯛꯄꯗꯣ ꯃꯥ ꯍꯩꯔꯣꯛ ꯀꯨꯝꯕꯤꯌꯥꯔ ꯃꯥ ꯌꯥꯝ ꯊꯤꯌꯦ ꯆꯥꯎꯁꯨ ꯆꯥꯎꯋꯦ ꯍꯥꯛ ꯃꯥꯂꯦ ꯍꯥꯏꯌꯦ
ꯈꯣꯡꯄꯛꯅ ꯀꯥꯎꯔꯗꯤ ꯄꯥꯏꯔꯅꯤ ꯊꯤꯕꯒꯤ
ꯃꯥꯅ ꯍꯥꯏꯕꯗꯨ ꯑꯗꯨꯃ ꯍꯥꯏꯗꯦꯗ ꯃꯥꯗ ꯅꯉꯣꯟꯗ ꯍꯥꯏꯖꯤꯟꯅꯕꯅꯤ ꯅꯪꯕꯨ ꯐꯅꯤꯡꯉꯥꯏ ꯂꯥꯛꯑꯣ ꯍꯥꯏꯕꯅꯤ ꯃꯆꯤꯟ ꯊꯤ ꯃꯤꯅꯤꯠ ꯊꯥ ꯑꯁ ꯑꯗꯨꯒꯤꯁꯨ ꯑꯣꯏꯕ ꯃꯥꯜꯂꯦꯗ ꯃꯥꯗꯣ
ꯎꯝ ꯅꯪꯗꯤ ꯀꯅꯥ ꯀꯅꯥ ꯂꯩꯕ ꯑꯦ ꯍꯩꯍꯥ ꯐꯣꯟ ꯇꯧꯕꯧ ꯋꯥꯕ꯭ꯔꯥꯅꯦ
ꯏꯁ ꯑꯩꯈꯣꯏꯗꯤ ꯍꯩꯍꯥ ꯍꯥꯏꯕꯁꯦ ꯍꯩꯍꯥ ꯑꯩꯈꯣꯏꯗꯤ ꯍꯩꯍꯥ ꯍꯥꯏꯕꯁꯦ ꯍꯩꯍ
ꯑꯥ
ꯑꯩꯏꯗꯤ ꯍꯩꯍ ꯍꯥꯏꯕꯁꯦ ꯍꯩꯍꯥ
ꯑꯩꯅꯠꯇꯦ ꯎꯝ ꯑꯩ ꯏꯅꯥꯛꯇꯛ ꯀꯛꯆꯤꯡ ꯆꯠꯂꯒ ꯂꯩꯔꯝꯃꯦ ꯃꯄꯥ ꯑꯃ ꯆꯥꯔꯦ
ꯃꯃꯥ ꯃꯃꯥ ꯃꯇꯨꯡ ꯏꯜꯂꯒ ꯆꯠꯂꯒꯂꯩꯔꯝꯃꯤ ꯁꯤ ꯀꯛꯆꯦꯡꯁꯤ ꯌꯥꯝꯃ ꯍꯩ ꯌꯥꯝ ꯁꯤꯡꯉꯤ
ꯑꯦꯁ
ꯂꯥꯏꯔꯤꯛ ꯀꯥꯏ ꯆꯠꯅꯤꯡꯉꯥꯏ ꯍꯪꯉꯒ ꯁ꯭ꯀꯨꯜ ꯀꯥꯅꯤꯡꯉꯥꯏ ꯆꯠꯀꯦ ꯍꯥꯏꯌꯦ
ꯑꯥ
ꯀꯛꯆꯦ ꯑꯩꯅꯁꯨ ꯗꯥꯏꯔꯦꯛꯀꯤꯤ ꯐꯖꯅ ꯄꯥꯕ ꯃꯥꯜꯂꯦꯍꯦ ꯄꯥꯅꯤꯁꯃꯤ ꯈꯔꯅ ꯄꯥꯅꯤꯁꯃꯦꯟ ꯇꯧꯔꯒ ꯂꯥꯛꯑꯌꯦꯦ ꯅꯍꯥꯟꯗꯣ ꯍ
ꯅꯪꯗꯤ ꯎ ꯑꯕꯛꯀꯨꯝꯕ ꯇꯥꯎꯕ ꯌꯥꯗ꯭ꯔꯣ
ꯀꯔꯤ ꯊꯕ
ꯂꯩ ꯂꯩ ꯂꯩꯕ ꯊꯕꯛ ꯌꯥꯝ ꯂꯩꯅꯤ
ꯏꯁ ꯍꯥꯏꯕꯥꯛꯄ ꯑꯩꯗꯤ ꯃꯤ ꯐꯥꯔꯒ ꯊꯕꯛ ꯇꯧꯅꯤꯡꯉꯤ
ꯑꯁ ꯂꯣꯏꯔꯦ ꯑꯣ ꯑꯣ ꯑꯗꯨꯗꯤ ꯅꯪ ꯒꯦꯠ ꯀꯨꯝꯅꯤꯡꯉꯦ ꯍꯥꯏꯕ꯭ꯔꯥ
ꯕꯦꯠ ꯗ꯭ꯔꯣꯅꯤꯗ ꯑꯩꯗꯤ ꯀꯨꯡꯒꯗꯕ ꯑꯁ ꯑꯩꯗꯤ ꯕꯦꯠ ꯑꯩꯗꯤ ꯕꯦꯠꯀꯨꯝꯕꯗꯣ ꯃꯤꯕꯨ ꯄꯐꯨꯗ ꯄꯨꯒꯅꯤ ꯅꯪ ꯍꯦꯔꯣꯏꯟꯒ ꯀꯨꯝꯃꯕ ꯅꯪꯕꯨ ꯐꯨꯔꯒ ꯑꯥ ꯁꯨ ꯎꯃꯪꯗ ꯂꯪꯒꯅꯤ ꯑꯩꯗꯤ
ꯑꯗꯨꯗꯤ ꯑꯩ ꯄꯥꯏꯔꯦ ꯑꯗꯨꯃꯥꯏꯅ ꯍꯥꯏꯔꯗꯤ
ꯏꯁ ꯅꯪꯗꯤ ꯄꯥꯏꯔꯅꯤꯍꯦ ꯑꯁ ꯎꯆꯦꯛꯗꯧꯅ ꯄꯥꯏꯔ ꯆꯠꯂꯅꯤ ꯅꯪꯗꯤ
ꯁ ꯅ ꯀꯄꯗꯗꯕ ꯍꯥꯡꯕ ꯉꯝ꯭ꯔꯦ ꯌꯦꯡꯕꯥ ꯉꯝꯔꯣꯏ ꯍꯥꯏꯌꯣ
ꯅꯪꯒꯤꯗꯃꯛꯇꯤ ꯁꯨꯡꯀꯞ ꯀꯞꯄꯤꯔꯣꯏ ꯃꯪꯗ ꯐꯥꯎ ꯃꯪꯍ
ꯑꯩ ꯉꯔꯥꯡ ꯑꯦ ꯉꯔꯥꯡ ꯃꯥꯡꯉꯦ ꯅꯪ ꯀꯥꯞꯄꯗꯣ
ꯏꯁ ꯀꯃꯥꯏ ꯀꯥꯕꯒ ꯂꯩꯔꯝꯕ꯭ꯔꯥ
ꯊꯃ ꯀꯄꯒ ꯑꯩ ꯑꯩ ꯑꯩ ꯂꯥꯟꯒꯔꯦ ꯑꯩ ꯁꯣꯏꯒꯔꯦ ꯑꯃꯨꯛ ꯉꯥꯛꯄꯤꯌꯣ ꯀꯔꯤꯒꯔꯥ ꯍꯥꯏꯔꯒ ꯇꯨꯠ
ꯑꯗꯨꯅ ꯂꯣꯏꯔꯕꯣ
ꯅꯅꯤ ꯍꯦꯕ
ꯃꯈꯥ ꯑꯃꯨꯛ ꯃꯈꯥ ꯑꯃꯨꯛ ꯆꯠꯊꯔꯣ ꯑꯁ ꯄꯥꯔꯠ ꯇꯨꯒ ꯊꯣꯛꯂꯥꯎꯗ꯭ꯔꯣ ꯅꯪ ꯃꯪꯗꯣ ꯄꯥꯔꯠ ꯋꯥꯟꯒ ꯇꯪ ꯂꯣꯏꯁꯤꯜꯂꯕꯪ
ꯄꯥꯠ ꯇꯨꯗꯥꯅꯦ ꯅꯪ ꯅꯪꯅ ꯃꯤꯅ ꯄꯥꯡꯊꯣꯛ ꯄꯨꯔꯒ ꯌꯥ ꯇꯕꯔ
ꯑ ꯊꯥꯔꯇꯗꯤ ꯅꯥꯏꯟꯒꯤ ꯃꯃꯥꯡꯅꯤꯗ ꯃꯥꯡꯗꯀꯣ ꯃꯪꯗꯀꯣ ꯃꯤꯕꯨ ꯐꯨꯕ ꯑꯩꯒꯤ ꯅꯪꯒꯤ ꯃꯪꯗ ꯑꯩꯕꯨ ꯐꯨꯎꯕꯗꯣ
ꯑꯥ
ꯄꯥꯡꯒꯜ ꯑꯩ ꯄꯥꯡꯒꯟ ꯀꯟꯕꯒꯤꯅꯦ ꯑꯩꯕꯨ ꯐꯨꯔꯝꯃꯤꯗꯣ
ꯈꯪꯉꯦ ꯈꯪꯉꯦ ꯑꯁ ꯑꯉꯥꯡ ꯅꯪ
ꯑꯩꯕꯨ ꯑꯩ ꯄꯥꯡꯒꯟꯒ ꯀꯜꯂꯝꯗ꯭ꯔꯕ ꯑꯗꯨꯝꯕ ꯌꯥꯗ ꯐꯨꯔꯣꯏ ꯃꯤ ꯀꯌꯥꯃꯨꯛ ꯄꯥꯟꯅꯔꯒ ꯂꯩꯕ꯭ꯔꯥ ꯏꯊꯟꯗꯒ ꯃꯤ ꯇꯔꯥꯃꯨꯛ ꯄꯅꯥꯔꯒ ꯂꯩꯔꯝꯕ꯭ꯔꯥ ꯅꯪꯒꯤ ꯃꯥꯡꯗ
ꯅꯥꯊꯟꯗ ꯅꯥꯊꯟꯗꯅꯦ ꯃꯤꯅ ꯄꯐꯨ ꯐꯨ ꯍꯥꯏꯅꯤ ꯁꯟꯗꯒꯨꯝꯅ ꯁꯥꯗꯒꯨꯝꯅ ꯎꯝ
ꯃꯤ ꯀꯌꯥꯃꯨꯛꯅ
ꯃꯤ ꯇꯨ ꯍꯟꯗ꯭ꯔꯦꯠ
ꯑꯁ ꯌꯥꯝꯃꯦꯀꯣ ꯑꯩ ꯏꯊꯟꯗꯒ ꯃꯤ ꯆꯅꯤꯃꯨꯛ ꯄꯥꯟ ꯅꯥꯕꯁꯦ ꯑꯩ ꯀꯥꯟꯗꯤ ꯀꯥꯟꯈ꯭ꯔ ꯥꯅꯤꯀꯣ ꯑꯩ ꯀꯥꯟꯗꯤ ꯀꯥꯟꯈ꯭ꯔ ꯥꯅꯤꯀꯣ
ꯅꯪꯅꯤꯗꯤ ꯃꯣꯏꯕꯨ ꯐꯨꯔꯦ ꯑꯗꯣ ꯃꯣꯏꯅ ꯅꯪꯉꯣꯟꯗ ꯈꯨꯝ ꯄꯥꯡꯅ ꯀꯥꯎꯋꯦ ꯑꯁ ꯑꯩꯗꯤ ꯌꯦꯡꯕ ꯉꯝꯗ꯭ꯔꯦ
ꯍꯧꯗ꯭ꯔꯤꯌꯦ ꯑꯩꯗ ꯍꯧꯗ꯭ꯔꯤꯌꯦ
ꯑꯦ ꯍꯦꯔꯣꯗꯤ ꯂꯥꯥꯁꯇ ꯑꯣ
ꯑꯩꯒꯤ ꯏ ꯃꯃꯥꯡꯗ ꯍꯣꯔꯦꯟ ꯑꯩꯒꯤ ꯏꯃꯥꯡꯗ ꯍꯣꯔꯦꯟ ꯀꯟꯇꯤꯅ꯭ꯌꯨ ꯂꯥꯛꯀꯅꯤ ꯀꯇꯤꯅꯌꯨ ꯂꯥꯛꯀꯅꯤ ꯎꯝ
ꯂꯥꯁꯗ ꯍꯦꯔꯣꯅꯥ ꯎꯝ ꯀꯩꯅꯣ ꯃꯣꯏꯗꯣ ꯐꯨꯂꯞ ꯄꯥꯏꯕꯗꯣ ꯈꯪꯕ꯭ꯔꯥ
ꯎꯝ
ꯑꯗꯨꯃꯥꯏꯅ ꯆꯠꯇꯣꯏꯅꯦꯅ
ꯅꯪꯁꯦ ꯀꯔꯤꯒꯤꯔꯀꯣ ꯀꯣ
ꯍꯤꯡ ꯍꯤꯟꯗꯤ ꯐꯤꯂꯝꯗꯒ ꯍꯤꯔꯣꯅ ꯐꯨꯔꯖꯤ ꯃꯣꯏꯅ ꯄꯥꯏꯕꯗꯣ ꯈꯪꯗ꯭ꯔꯥ
ꯎꯝ ꯈꯪꯉꯦ ꯈꯪꯉꯦ
ꯑꯗꯨꯃꯥꯏ ꯇꯧꯗꯣꯏꯅꯤ ꯍꯥꯏꯕ
ꯅꯪ
ꯅꯪꯅ ꯅꯪꯅ ꯃꯣꯏ ꯇꯨ ꯍꯟꯗ꯭ꯔꯦꯇ ꯑꯃꯨꯛ ꯐꯨꯔꯗꯤ ꯄꯥꯏꯗꯣꯏꯅꯤ ꯍꯥꯏꯕ ꯃꯣꯏꯗꯣ
ꯄꯥꯏꯔꯅꯤ ꯑꯗꯨꯅꯅꯦ ꯍꯣꯔꯦꯟ ꯀꯟꯇꯤꯅ꯭ꯌꯨ ꯑꯩ ꯑꯃꯨꯛ ꯆꯠꯊꯒꯅꯤ ꯃꯪꯗꯣ
ꯇꯥꯏꯌꯣ
ꯇꯨꯕꯤ ꯀꯟꯇꯤꯅꯤꯌꯨ ꯂꯩꯔꯥꯝꯒꯅꯤ ꯅꯪꯒꯤ ꯃꯪꯗꯣ ꯑꯩ ꯍꯣꯔꯦꯟ ꯑꯃꯨꯛ ꯆꯥꯊꯒꯅꯤ ꯅꯪꯗꯤ ꯃꯥꯡꯉꯔꯣꯏ ꯅꯪꯗꯤ ꯅꯪꯗꯤ ꯃꯪꯉꯔꯣꯏ ꯑꯩ ꯍꯨꯔꯦꯟ ꯑꯃꯨꯛ ꯆꯊꯥꯒꯅꯤ ꯀꯥꯟꯇꯤꯅꯌꯨ ꯇꯨꯕꯤ ꯄꯥꯠ ꯊꯤ ꯇꯨꯕꯤ ꯀꯟꯇꯤꯅꯌꯨ ꯊꯥꯕꯤꯕꯗꯣ ꯑꯩꯅ ꯆꯠꯊꯔꯅꯤ
ꯐꯪꯗꯦ ꯅꯊꯟꯗ ꯆꯞꯄꯒ ꯂꯩꯖꯅꯤꯀꯣ ꯅꯪ
ꯂꯩꯔꯔꯣꯏ ꯍꯧꯖꯤꯛ ꯍꯣꯔꯦꯟꯗꯤ ꯅꯪ ꯀꯩ ꯎꯝ ꯍꯣꯔꯦꯟꯗꯤ ꯑꯩꯅ ꯍꯥ ꯍꯧꯔꯅꯤ ꯍꯣꯔꯦꯟꯗꯤ ꯍꯦꯔꯣꯅ ꯍꯧꯔꯀꯥꯟꯁꯤꯗ ꯑꯁ ꯅꯩꯊꯥꯔꯛꯇꯣꯏꯅꯦ ꯅꯣꯏꯌꯨꯝꯗꯣ ꯅꯣꯏꯌꯨꯝꯗꯣ ꯈꯔ ꯆꯦꯛꯁꯤꯜꯂꯨ ꯅꯣꯏ ꯌꯨꯝꯐꯥꯎ ꯄꯥꯏꯔꯛꯇꯅ ꯑꯩ ꯃꯤ ꯐꯨꯕ ꯀꯥꯟꯗ ꯑꯗꯨ ꯃꯌꯥꯝꯗꯣ ꯅꯪꯒꯤ ꯃꯪꯗ ꯑꯩꯕꯨ
ꯑꯗꯨꯗꯤ ꯅꯪ ꯃꯤ ꯑꯗꯨꯗꯤ ꯅꯪ ꯃꯤꯐꯨꯒꯤꯅꯤ ꯍꯥꯏꯌꯦ ꯆꯥꯛ ꯌꯥꯝ ꯆꯥꯔ ꯂꯥꯛꯑꯕꯣ
ꯏꯁ ꯀꯥꯏꯗꯩꯅꯤꯅꯦ ꯆꯩꯗꯤ ꯆꯥꯕ ꯌꯥꯔꯣꯏ ꯄꯨꯊꯜꯂꯣꯏ ꯆꯩ ꯆꯥꯔꯗꯤ ꯆꯥꯛ ꯍꯥꯏꯕꯅꯦ ꯆꯥꯛ ꯆꯥꯛ ꯆꯥꯛ ꯆꯥꯛ ꯍꯥꯏꯌꯣ
ꯆꯥꯛ ꯇꯥꯛ ꯇꯥꯛ
ꯅꯪ ꯀꯩꯅꯣ ꯌꯥꯝ ꯆꯥꯕ꯭ꯔꯥ ꯅꯪ ꯀꯩꯅꯣ ꯌꯥꯝ ꯆꯥꯕ꯭ꯔꯣ ꯆꯥꯕ ꯃꯥꯜꯂꯦ
ꯀꯩꯅꯣ
ꯇꯧꯒꯅꯨ ꯁꯧꯒꯔꯤꯒꯨꯝꯕ ꯅꯪ ꯌꯥꯝ ꯆꯥꯒꯟꯕ ꯃꯥꯜꯂꯦ
ꯆꯨꯝꯃꯦꯅꯦ ꯅꯪ ꯀꯥꯏꯗꯤ ꯈꯪꯉꯤꯅꯣ ꯅꯪ ꯀꯥꯏꯅ ꯈꯪꯅꯣ ꯑꯦ
ꯈꯪꯕꯅꯦ
ꯄꯪꯍꯥꯏ ꯍꯥꯏꯖꯤꯜꯂꯦ ꯅꯪ
ꯏꯁ ꯑꯩꯗꯤ ꯂꯣꯏꯅꯃꯛ ꯈꯪꯕꯅꯦ ꯅꯪ ꯅꯪꯒꯤ ꯅꯁꯝ ꯁꯥꯡꯉꯦ ꯅꯅꯥꯇꯣꯟ ꯑꯅꯤ ꯍꯣꯔ ꯂꯩꯑꯦ ꯅꯨꯃꯤꯠ ꯑꯅꯤ ꯄꯥꯜꯂꯦ ꯅꯥꯀꯣꯟ ꯑꯅꯤ
ꯀꯩ ꯍꯥꯏꯕ ꯑꯃꯨꯛ ꯍꯥꯏꯌꯣ ꯏꯁ ꯑꯩ ꯗꯨꯄꯤꯗ ꯎꯔꯒ
ꯏꯁ ꯑꯩ ꯎꯗꯦꯍꯦ ꯀꯔꯤꯅꯣꯍꯦ ꯑꯩ ꯗꯤꯄꯤ ꯃꯤꯒꯤ ꯗꯤꯄꯤ ꯌꯦꯡꯅꯤ ꯅꯪ ꯅꯅꯥꯇꯣꯟ ꯑꯅꯤ
ꯗꯨꯗꯤ
ꯎꯗ꯭ꯔꯗꯤ ꯑꯦ ꯑꯧ ꯎꯗꯔꯁꯨ ꯑꯩꯗꯤ ꯂꯣꯏꯅꯃꯛ ꯈꯪꯉꯦ ꯅꯍꯥꯟ ꯅꯣꯏ
ꯑꯃꯨꯛ ꯑꯃꯨꯛ ꯍꯥꯏꯌꯣ ꯑꯃꯨꯛ ꯍꯥꯏꯌꯣ
ꯅꯍꯥꯟ ꯅꯣꯏ ꯈꯨꯟꯗ ꯂꯥꯛꯄꯗꯣ ꯎꯗ꯭ꯔꯕ꯭ꯔꯣ ꯑꯩ ꯍꯥ
ꯅꯪ ꯌꯦꯡꯕꯥ ꯁꯪꯗꯦ
ꯑꯁꯤ
ꯏꯁ ꯅꯍꯥꯟ ꯑꯩ ꯎꯔꯒ ꯏꯁ ꯅꯪ ꯑꯩ ꯏꯇꯨꯡ ꯏꯜꯂꯒ ꯆꯠꯂꯒꯦ ꯀꯥꯞꯄꯒ ꯂꯩ ꯍꯧꯕꯗꯣ
ꯈꯪꯉꯤ
ꯑꯩꯅ ꯑꯆꯥꯄꯣꯠ ꯂꯩꯕꯤꯌꯣ ꯅꯪꯅ ꯂꯩꯕꯤꯗꯕꯗꯣ ꯌꯥꯝ ꯂꯤꯛꯄꯗꯣ ꯂꯨꯄꯥꯇꯔꯚꯕ ꯄꯤꯕ ꯉꯝꯗꯕꯗꯣ ꯛꯄꯗꯣ
ꯀ ꯂꯈꯇ ꯂꯇ ꯁꯅꯥꯒꯤ ꯂꯤꯛꯇꯔꯥ ꯑꯩꯅ ꯅꯪ ꯍꯥꯏꯔꯤꯁꯦ
ꯄꯥ ꯇꯔꯥꯐꯥꯎ ꯊꯣꯛꯄ ꯉꯝꯗꯕ ꯅꯪ
ꯄꯁ ꯑꯩ ꯑꯩꯒꯤ ꯌꯨꯝꯗ ꯄꯩꯁꯥꯗ ꯕꯣꯔꯥ ꯄꯩꯔꯒ ꯂꯩꯌꯦ
ꯄꯩꯔ ꯂꯩꯔꯦ
ꯎꯝ ꯂꯧꯅꯤ
ꯄꯨꯔꯥ ꯑꯃꯗꯤ ꯄꯨꯔꯥ ꯑꯃꯗꯤ ꯁꯤꯗ ꯊꯥꯔꯛꯄꯤꯣ ꯄꯩꯔꯗ ꯍꯥꯏꯗ ꯅꯪ ꯑꯗꯨ ꯄꯥꯏꯔ ꯂꯩꯗꯤ ꯅꯪ ꯀꯔꯤꯒꯤ ꯅꯪ ꯋꯥꯔꯒ ꯂꯩꯕ꯭ꯔꯥ ꯍꯥ ꯏꯟꯖꯥꯡ ꯑꯍꯥꯎ ꯀꯩꯒꯤ ꯍꯋꯥꯏ ꯆꯥꯕ꯭ꯔꯥ
ꯣꯡ ꯁꯀ꯭ꯔꯥꯇꯤ ꯅ ꯑꯩ ꯁꯛꯇꯣ ꯈꯔ ꯊꯤꯒꯠꯂꯦ ꯈꯤꯇꯪ ꯊꯤꯒꯠꯂꯦ ꯑꯩ ꯍꯋꯥꯏꯗꯣ ꯆꯥꯔꯗꯤ ꯐꯖꯥꯏ ꯔꯥꯅꯤꯉꯥꯏ ꯎꯝ
ꯊꯣꯡꯕꯗꯣ ꯈꯔ ꯆꯥꯑꯣ ꯈꯔ ꯏꯔꯨꯑꯣꯣ
ꯎꯝ
ꯐꯖꯅꯤꯡꯉꯥꯗꯤ